ꯇꯥꯔꯦ ꯅꯪꯗꯤ ꯐꯖꯅ ꯁꯦꯡꯅ ꯇꯥꯔꯕ ꯀꯃꯥꯏ ꯇꯧꯔꯒꯦ
ꯁꯦꯡꯅ ꯇꯥꯖꯔꯦ ꯑꯣ ꯁꯣꯝꯅ ꯄꯥꯝꯕ ꯇꯣꯄꯤꯛ ꯑꯃ ꯄꯨꯈꯠꯄꯤꯔꯛꯑꯣ ꯑꯗꯨꯒ ꯀꯣꯏꯁꯟ ꯍꯪꯕꯤꯔꯛꯑꯣ ꯑꯩꯅ ꯈꯨꯝꯖꯔꯛꯑꯒ
ꯑꯩꯅ ꯄꯥꯝꯕꯁꯦ ꯍꯧꯖꯤꯛ ꯃꯇꯝꯁꯦ ꯌꯥꯝꯅ ꯁꯥꯕꯁꯨ ꯑꯣꯏꯕ ꯕꯅꯤꯅ ꯃꯐꯝ ꯑꯃꯗ ꯆꯠꯂꯒ ꯆꯥꯛ ꯌꯦꯟꯁꯥꯡꯒꯨꯝꯕ ꯑꯃ ꯇꯧꯔꯒ ꯐꯖꯅ ꯆꯥꯅꯤꯡꯕ ꯑ ꯀꯔꯝꯕ ꯃꯇꯝꯗ ꯆꯠꯁꯤꯒꯦ ꯀꯃꯥꯏꯅ ꯇꯧꯁꯤꯒꯦ ꯁꯤ ꯃꯇꯥꯡꯗ ꯍꯥꯏꯐꯦꯠ ꯈꯟꯅꯕ ꯌꯥꯒꯗ꯭ꯔꯥ
ꯋꯥꯔꯤꯅꯣ ꯈꯤꯇꯪ ꯃꯌꯦꯛ ꯁꯦꯡꯅ ꯍꯥꯏꯕꯤꯌꯣꯕ ꯑ ꯑꯣ ꯁꯣꯝꯅ ꯄꯥꯝꯕꯤꯔꯤꯁꯦ ꯆꯛꯆꯥ ꯍꯩ ꯆꯥꯅꯕꯒꯤ ꯃꯇꯥꯡꯗ ꯈꯪꯖꯤꯟꯕ ꯑꯣꯏ ꯍꯥꯏꯔꯒꯗꯤ ꯑꯩ ꯍꯥꯏꯖꯔꯒꯦ ꯍꯧꯖꯤꯛ ꯍꯧꯖꯤꯛ ꯂꯩꯔꯤꯕ ꯃꯐꯝꯁꯤꯗꯒꯤ ꯈꯤꯇꯪ ꯅꯛꯅ ꯆꯠꯂꯒ ꯀꯛꯆꯤꯡ ꯒꯥꯔꯗꯦꯟ ꯍꯥꯏꯕ ꯑꯃ ꯂꯩ ꯑꯗꯨꯒꯤ ꯁꯥꯏꯗꯠꯇ ꯆꯠꯂꯒ ꯆꯥꯕ ꯌꯥꯒꯅꯤ ꯑꯗꯨꯒꯤ ꯃꯈꯥꯗꯁꯨ ꯀꯛꯆꯤꯡ ꯀꯪꯂꯩꯩ ꯍꯥꯏꯗꯅ ꯑꯃ ꯂꯩ ꯑꯗꯨꯗ ꯈꯜꯂꯒ ꯀꯣꯏꯂꯥꯁꯥꯁ ꯃꯊꯛꯇ ꯆꯥꯔꯒꯁꯨ ꯑꯗꯨꯝ ꯌꯥꯒꯅꯤ ꯃꯈꯥ ꯇꯥꯕ ꯈꯪꯕꯤꯅꯤꯡꯕ ꯑꯗꯨꯝ ꯍꯪꯕꯤꯔꯛꯄ ꯌꯥꯒꯅꯤ
ꯑꯩꯟ ꯈꯪꯖꯅꯤꯡꯕꯁꯦ ꯍꯧꯖꯤꯛꯀꯤ ꯒꯥꯔꯗꯦꯟ ꯍꯥꯏꯕꯁꯦ ꯑꯩꯈꯣꯏꯅ ꯆꯠꯅꯤꯡꯕ ꯃꯐꯝꯗ ꯆꯠꯂꯒ ꯆꯠꯅꯤꯡꯕ ꯃꯐꯝꯗ ꯆꯥꯕ ꯌꯥꯕ꯭ꯔꯥ ꯍꯥꯏꯕꯗꯤ ꯃꯥꯒꯤꯗꯤ ꯃꯐꯝ ꯈꯔꯗꯤ ꯑꯗꯨꯝ ꯑꯊꯤꯡꯕ ꯑꯗꯩ ꯆꯥꯕ ꯌꯥꯕ ꯂꯩꯕ꯭ꯔꯥ ꯑꯗꯨꯝ ꯀꯃꯥꯏꯅ ꯑꯣꯏꯕꯒꯦ ꯑꯗꯨ ꯈꯪꯖꯅꯤꯡꯉꯤ ꯑꯗꯨꯒ ꯑꯃꯁꯤꯅ ꯅꯪꯅ ꯍꯧꯖꯤꯛ ꯍꯥꯏꯈꯤꯕ ꯀꯪꯂꯩ ꯃꯐꯝ ꯑꯃ ꯍꯥꯏꯕꯗꯣ ꯑꯗꯨꯗ ꯆꯠꯂꯒꯗꯤ ꯑꯗꯨꯝ ꯅꯨꯡꯉꯥꯏꯒꯗ꯭ꯔꯥ ꯍꯥꯏꯕꯗꯤ ꯀꯣꯏꯂꯥꯁ ꯃꯊꯛꯀꯨꯝꯕ ꯑꯣꯏꯕꯅꯤꯅ ꯎꯔꯨꯝꯒꯨꯝꯕꯁꯨ ꯂꯩꯒꯗ꯭ꯔꯥ ꯎ ꯎ ꯑꯣꯏꯔꯣ ꯑꯗꯒꯤ ꯎꯔꯨꯝ ꯊꯨꯞꯄ ꯌꯥꯕ ꯃꯐꯝ ꯂꯩꯒꯗ꯭ꯔꯥ ꯑꯗꯨꯁꯨ ꯍꯥꯏ ꯍꯥꯏꯕꯤꯌꯨ
ꯑ ꯀꯛ ꯀꯛꯆꯤꯡ ꯒꯥꯔꯗꯦꯟ ꯍꯥꯏꯔꯤꯁꯤꯗꯤ ꯑꯩꯈꯣꯏꯒꯤ ꯒꯥꯔꯗꯦꯟ ꯍꯥꯏꯖꯕꯒꯤ ꯋꯥꯅꯤ ꯂꯥꯏ ꯈꯨꯔꯨꯝꯐꯝ ꯃꯐꯝ ꯌꯥꯝ ꯂꯩ ꯑꯗꯨꯅ ꯍꯦꯛ ꯂꯥꯏꯒꯤ ꯃꯃꯥꯡꯗ ꯆꯥꯁꯤꯟꯕꯗꯨꯁꯨ ꯅꯨꯡꯉꯥꯏꯇꯦ ꯑꯗꯨꯒ ꯃꯌꯥꯝ ꯄꯨꯟꯕ ꯃꯐꯝ ꯑꯣꯏꯕꯅꯤꯅ ꯆꯥꯛꯆꯥ ꯍꯩꯖꯥꯟꯅꯔꯒ ꯇꯧꯕꯗꯁꯨ ꯃꯤ ꯃꯌꯥꯝ ꯎꯕꯗꯁꯨ ꯅꯨꯡꯉꯥꯏꯇꯕꯅꯤꯅ ꯃꯅꯤꯡꯂꯣꯝꯗ ꯈꯤꯇꯪ ꯀꯣꯏꯔꯒ ꯆꯠꯄ ꯃꯐꯝ ꯑꯃ ꯂꯩ ꯑꯗꯨꯗ ꯆꯥꯕꯁꯨ ꯌꯥꯗꯤ ꯌꯥꯏ ꯇꯧꯕꯇꯕꯨ ꯃꯇꯝꯁꯤꯅ ꯑꯩꯈꯣꯏꯒꯤ ꯀꯥꯡꯁꯦ ꯌꯥꯝ ꯆꯤꯛꯄ ꯑꯣꯏꯕ ꯑꯗꯨꯅ ꯀꯥꯡ ꯆꯤꯛꯄꯒꯤ ꯆꯥꯐꯝ ꯈꯪꯗꯕꯗꯣ ꯑꯗꯨꯅ ꯃꯔꯝ ꯑꯣꯏꯔꯒ ꯈꯤꯇꯪ ꯈꯨꯗꯣꯡ ꯆꯥꯗꯕꯁꯨ ꯌꯥꯏ ꯇꯧꯕꯇꯕꯨ ꯀꯛꯆꯤꯡ ꯀꯪꯂꯩꯩ ꯍꯥꯏꯔꯤꯁꯤꯁꯨ ꯆꯤꯡ ꯑꯃꯒꯤ ꯃꯄꯣꯝꯗ ꯆꯞ ꯃꯥꯟꯅꯅ ꯂꯩꯕꯅꯤ ꯀꯣꯏꯂꯥꯁ ꯃꯊꯛꯇ ꯑꯣꯏꯗꯣꯏꯅꯦ ꯑꯗꯨ ꯆꯤꯡ ꯑꯣꯏꯕꯅꯤꯅ ꯑꯗꯨꯝ ꯃꯥꯒꯤ ꯃꯄꯥ ꯃꯄꯥ ꯎ ꯋꯥ ꯐꯥꯎꯋꯦ ꯑꯗꯨꯅ ꯑꯗꯨꯒꯤꯗꯤ ꯑꯗꯨꯝ ꯅꯨꯡꯁꯥ ꯊꯣꯏꯅ ꯁꯥꯔꯣꯏ ꯑꯗꯨꯝ ꯎꯔꯨꯝ ꯐꯪꯒꯅꯤ ꯑꯗꯨꯝ ꯅꯨꯡꯉꯥꯏꯒꯅꯤꯅ ꯈꯜꯂꯦ ꯇꯧꯕꯇꯕꯨ ꯍꯦꯟꯅ ꯆꯠꯄꯗ ꯅꯨꯡꯉꯥꯏꯒꯗꯕ ꯃꯐꯝꯗꯤ ꯀꯛꯆꯤꯡ ꯒꯥꯔꯗꯦꯟꯅ ꯑꯣꯏꯒꯅꯤ ꯑꯗꯨꯒ ꯃꯤ ꯌꯥꯝ ꯄꯨꯟꯗꯕꯒꯤ ꯍꯦꯟꯅ ꯂꯥꯡ ꯊꯣꯛꯄ ꯄꯥꯝꯕ ꯃꯤ ꯃꯈꯩꯒꯤ ꯑꯣꯏꯔꯒꯗꯤ ꯀꯛꯆꯤꯡ ꯀꯪꯂꯩ ꯁꯥꯏꯠꯁꯤꯅ ꯍꯦꯟꯅ ꯅꯨꯡꯉꯥꯏꯒꯅꯤꯅ ꯈꯟꯖꯩ ꯑꯩꯒꯤ ꯋꯥꯈꯜꯗ
ꯑꯗꯣ ꯆꯠꯄ ꯇꯥꯔꯒꯗꯤ ꯑꯩꯅ ꯁꯣꯝꯗ ꯍꯪꯖꯅꯤꯡꯕꯁꯦ ꯀꯔꯤ ꯀꯔꯤꯒꯤꯗꯤ ꯑꯩꯈꯣꯏꯒꯤ ꯄꯣꯠ ꯆꯩꯩ ꯄꯣꯠꯂꯝ ꯄꯨꯒꯅꯤ ꯑꯗꯒꯤ ꯑꯁꯇꯔ ꯆꯟꯕ꯭ꯔꯥ ꯑꯗꯒꯤ ꯀꯃꯥꯏꯅ ꯇꯧꯋꯤ ꯑꯗꯩ ꯑꯗꯨꯝ ꯀꯩꯁꯨ ꯅꯠꯇꯕ ꯅꯨꯡ ꯀꯩꯀꯩ ꯑꯣꯏꯕ ꯃꯐꯝ ꯑꯣꯏꯕ꯭ꯔꯥ ꯍꯥꯏꯐꯦꯠ ꯍꯥꯏꯕꯤꯌꯨꯅꯦ
ꯑꯩꯈꯣꯏꯅ ꯃꯐꯝꯗꯨꯗ ꯆꯠꯂꯒ ꯊꯑꯣꯏꯅ ꯊꯣꯡꯒꯦ ꯍꯥꯏꯕ ꯑꯃ ꯌꯥꯔꯦ ꯇꯧꯕꯇꯕꯨ ꯑꯗꯨꯃꯥꯏꯅ ꯇꯧꯒꯦ ꯍꯥꯏꯔꯒꯗꯤ ꯄꯣꯠ ꯆꯩ ꯌꯥꯝ ꯄꯨꯗꯕ ꯑꯃꯗꯤ ꯌꯥꯔꯔꯣꯏ ꯑꯗꯨꯅ ꯈ꯭ꯋꯥꯏꯗꯒꯤ ꯐꯕꯗꯤ ꯌꯨꯝꯗ ꯊꯣꯡꯉꯒ ꯑꯩꯈꯣꯏꯅ ꯇꯤꯐꯤꯟꯒꯨꯝꯕꯗ ꯍꯥꯞꯄꯒ ꯄꯨꯕꯅ ꯈ꯭ꯋꯥꯏꯗꯒꯤ ꯐꯒꯅꯤ ꯑꯗꯨꯒ ꯑꯩꯈꯣꯏꯒꯤ ꯃꯐꯝꯁꯤꯒꯤ ꯅꯨꯡ ꯀꯩꯀꯥꯒꯤ ꯃꯇꯥꯡꯁꯦ ꯅꯨꯡ ꯃꯊꯛꯇ ꯍꯦꯛ ꯐꯝꯖꯤꯟꯕꯗꯨꯁꯨ ꯅꯨꯡꯉꯥꯏꯇꯦ ꯆꯥꯛ ꯆꯥꯛ ꯍꯩꯖꯥꯟꯅꯕ ꯇꯧꯗꯧꯕꯅꯤꯅ ꯑꯗꯨꯅ ꯐꯛꯀꯨꯝꯕ ꯑꯃ ꯌꯨꯝꯗꯒꯤ ꯄꯨꯔꯒ ꯆꯠꯂꯒꯗꯤ ꯃꯐꯝꯗꯨꯗ ꯊꯥꯔꯒ ꯑꯩꯈꯣꯏꯅ ꯈꯤꯇꯪ ꯅꯦꯅꯥ ꯇꯥꯅ ꯈꯤꯇꯪ ꯂꯨꯅ ꯅꯥꯟꯅ ꯆꯥꯕꯗ ꯍꯦꯟꯅ ꯈꯨꯗꯣꯡ ꯆꯥꯒꯗ꯭ꯔꯅ ꯈꯜꯂꯦ ꯑꯗꯨꯒ ꯃꯊꯦꯜꯒꯤ ꯃꯇꯥꯡꯗ ꯈꯪꯕꯤꯅꯤꯡꯉꯒꯁꯨ ꯑꯗꯨꯝ ꯍꯪꯕꯤꯔꯛꯄ ꯌꯥꯒꯅꯤ
ꯑꯗꯣ ꯑꯩꯅ ꯃꯊꯦꯡꯒꯤ ꯃꯇꯥꯡꯗ ꯍꯥꯏꯔꯛꯄꯁꯦ ꯌꯥꯝ ꯑꯗꯣꯝꯅ ꯃꯊꯦꯡꯒꯤ ꯃꯇꯥꯡꯗ ꯍꯥꯏꯔꯛꯄꯁꯦ ꯌꯥꯝꯅ ꯐꯔꯦ ꯑꯩꯅꯁꯨ ꯍꯪꯖꯅꯤꯡꯕ ꯂꯩꯕꯅꯤ ꯉꯁꯥꯏ ꯁꯣꯝꯅ ꯍꯥꯏꯕꯤꯈ꯭ꯔꯦ ꯍꯧꯖꯤꯛꯀꯤ ꯃꯐꯝꯁꯦ ꯂꯥꯏ ꯇꯤꯟ ꯃꯈꯩꯒꯤ ꯐꯤꯕꯝ ꯍꯥꯏꯗꯤ ꯈꯨꯗꯝ ꯍꯥꯏꯗꯤ ꯃꯐꯝꯁꯨ ꯂꯩ ꯍꯥꯏꯕꯅꯤꯅ ꯑꯗꯨꯝ ꯑꯩꯈꯣꯏꯅ ꯆꯥꯅꯤꯡꯕ
ꯆꯅꯤꯡꯕ
ꯁꯥ ꯉꯥ ꯂꯩꯗꯅꯀꯣ ꯉꯥ ꯅꯠꯇꯕ ꯑꯩꯈꯣꯏꯒꯤ ꯌꯦꯟ ꯑꯣꯛ ꯁꯟ ꯑꯁꯤꯒꯨꯝꯕ ꯆꯥꯕꯗ ꯑꯊꯤꯡꯕ ꯂꯩꯕ꯭ꯔꯥ ꯅꯠꯇ꯭ꯔꯒ ꯑꯩꯈꯣꯏꯅ ꯀꯔꯤꯒꯨꯝꯕ ꯈꯪꯗꯅ ꯆꯥꯔꯨꯔꯦ ꯍꯥꯏꯇꯥꯔꯒꯁꯨ ꯑꯇꯣꯞꯄ ꯂꯥꯛꯑꯒ ꯊꯤꯡꯕꯤꯅꯕ ꯂꯩꯕ꯭ꯔꯥ ꯑꯗꯨꯒꯨꯝꯕꯁꯨ ꯍꯥꯏꯐꯦꯠ ꯈꯪꯖꯅꯤꯡꯉꯤ
ꯇꯁꯦꯡꯅ ꯍꯥꯏꯔꯕꯗꯤ ꯊꯑꯣꯏꯅ ꯊꯤꯡꯕꯤꯅꯕ ꯃꯤꯗꯤ ꯂꯩꯇꯦ ꯇꯧꯕꯇꯕꯨ ꯏꯁꯥꯅ ꯋꯥꯈꯜꯗ ꯅꯨꯡꯉꯥꯏꯖꯗꯕ ꯑꯃꯗꯤ ꯐꯥꯎꯕ ꯌꯥꯏ ꯃꯔꯝꯗꯤ ꯂꯥꯏ ꯃꯃꯥꯡ ꯂꯥꯏꯒꯤ ꯃꯌꯥꯗ ꯍꯦꯛꯇ ꯁꯥ ꯉꯥ ꯇꯧꯔꯒ ꯆꯥꯁꯤꯟꯕ ꯍꯥꯏꯕꯁꯤꯁꯨ ꯌꯦꯡꯕ ꯗ ꯈꯤꯇꯪ ꯅꯨꯡꯉꯥꯏ ꯐꯥꯠꯇꯦ ꯑꯗꯨꯅ ꯑꯗꯨꯒꯨꯝꯕꯒꯤ ꯈꯛꯀꯤ ꯋꯥꯅꯦ ꯇꯧꯕꯇꯕꯨ ꯃꯤ ꯑꯃꯅ ꯁꯦꯟꯅꯗꯅ ꯅꯪ ꯁꯤꯗ ꯑꯗꯨ ꯇꯧꯕ ꯌꯥꯔꯣꯏ ꯁꯤꯗ ꯇꯧꯕ ꯌꯥꯔꯣꯏ ꯍꯥꯏꯕꯒꯤ ꯍꯥꯏꯔꯛꯀꯅꯤ ꯍꯥꯏꯕꯒꯤ ꯊꯥꯖꯕꯗꯤ ꯂꯩꯖꯗꯦ ꯇꯧꯕꯇꯕꯨ ꯑꯃꯁꯨ ꯑꯃꯁꯨ ꯌꯥꯕ ꯑꯗꯨꯝ ꯈꯤꯇꯪ ꯅꯣꯔꯃꯦꯜ ꯑꯣꯏꯕ ꯃꯑꯣꯡꯗ ꯌꯥꯝ ꯄꯤꯛꯇꯛꯅ ꯇꯧꯕ ꯌꯥꯕ ꯃꯑꯣꯡꯗ ꯍꯥꯏꯔꯒꯗꯤ ꯑꯗꯨꯝ ꯌꯦꯟꯁꯤꯅ ꯑꯣꯏꯒꯗꯕ ꯃꯥꯜꯂꯦ ꯑꯩꯒꯤ ꯋꯥꯈꯜꯗ ꯑꯗꯣ ꯑꯇꯣꯞꯄ ꯁꯥꯗꯤ ꯌꯦꯟꯗꯨ ꯌꯥꯎꯔꯕꯅꯤꯅ ꯍꯥꯞꯇ꯭ꯔꯒꯁꯨ ꯑꯗꯨꯝ ꯌꯥꯒꯗꯕ ꯃꯥꯜꯂꯦ ꯑꯗꯣ ꯁꯣꯝꯅ ꯆꯠꯄꯤꯒꯦ ꯈꯜꯂꯤꯕꯁꯦ ꯃꯤ ꯃꯁꯤꯡ ꯀꯌꯥꯅꯣ ꯈꯣꯠꯄꯅꯣ ꯑꯗꯨꯁꯨ ꯍꯥꯏꯔꯞ ꯈꯪꯖꯅꯤꯡꯉꯤ
ꯑꯗꯨꯕꯨꯗꯤ ꯑꯩꯈꯣꯏꯅ ꯆꯠꯀꯦ ꯍꯧꯖꯤꯛꯃꯛꯀꯤꯗꯤ ꯑꯗꯨ ꯑꯩ ꯁꯤꯃꯩ ꯆꯠꯀꯦ ꯍꯥꯏꯕ ꯂꯩꯇꯦꯕꯀꯣ ꯑꯩꯒꯤ ꯏꯃꯥꯟꯅꯕ ꯃꯈꯩꯒ ꯆꯠꯀꯦ ꯍꯥꯏꯕꯒꯤ ꯈꯟꯕꯒꯤ ꯑꯃꯕꯨꯗꯤ ꯂꯩꯕ ꯑꯗꯨ ꯅꯠꯇ꯭ꯔꯁꯨ ꯏꯃꯨꯡꯒꯤ ꯃꯤ ꯃꯈꯩꯒ ꯅꯣꯡꯃ ꯆꯠꯀꯦ ꯍꯥꯏꯅꯕꯗꯤ ꯈꯜꯂꯦ ꯑꯗꯣ ꯑꯩꯅ ꯈꯪꯖꯅꯤꯡ ꯃꯣꯏꯁꯦ ꯑꯩꯈꯣꯏꯅ ꯀꯩꯒꯨꯝꯕ ꯃꯐꯝꯗ ꯆꯠꯂꯒ ꯆꯥꯔꯒ ꯂꯩꯔꯦ ꯂꯣꯏꯔꯦ ꯑꯗꯨꯒ ꯑꯩꯈꯣꯏꯒꯤ ꯍꯨꯟꯗꯣꯛꯐꯝꯒꯨꯝꯕ ꯍꯥꯏꯗꯤ ꯍꯧꯖꯤꯛꯀꯥꯟꯗꯤ ꯆꯤꯡ ꯃꯥꯟꯗ ꯒꯥꯔꯗꯦꯟ ꯍꯥꯏꯕꯁꯤꯗꯤ ꯑꯗꯨꯝ ꯀꯩꯅꯣ ꯑꯣꯏꯅ ꯂꯨ ꯅꯥꯟꯅ ꯊꯝꯕ ꯃꯐꯝ ꯑꯃꯗꯤ ꯑꯣꯏꯕꯅꯤꯅ ꯑꯗꯨꯝ ꯍꯨꯣꯟꯗꯣꯛꯐꯝ
ꯍꯣꯏ ꯌꯥꯝꯅ ꯃꯇꯥꯡ ꯆꯥꯏ ꯌꯥꯔꯦ ꯁꯤꯒꯤ ꯑꯩꯈꯣꯏꯒꯤ ꯂꯨꯅ ꯅꯥꯟ ꯂꯩꯕꯒꯤ ꯃꯇꯥꯡꯗ ꯄꯟꯕꯤꯔꯛꯄꯁꯦ ꯌꯥꯝ ꯊꯥꯒꯠꯆꯔꯤ ꯑꯥ ꯊꯑꯣꯏꯅ ꯀꯩꯅꯣ ꯑꯣꯏꯅꯗꯤ ꯑꯩꯈꯣꯏꯅ ꯂꯩꯗꯤ ꯂꯩ ꯑꯃꯣꯠ ꯑꯀꯥꯏ ꯍꯨꯟꯗꯣꯛꯅꯕ ꯃꯐꯝ ꯑꯣꯏꯅꯗꯤ ꯂꯩ ꯇꯧꯕꯇꯕꯨ ꯃꯌꯥꯝꯁꯦ ꯑꯗꯨꯝ ꯃꯥ ꯃꯥꯅ ꯆꯥꯕ ꯂꯣꯏꯕꯒ ꯑꯗꯨꯝ ꯁꯠ ꯁꯠ ꯍꯨꯟꯗꯣꯛ ꯁꯨ ꯌꯥꯎꯋꯦ ꯆꯤꯡꯅꯤꯅ ꯀꯅꯥꯝꯇ ꯌꯦꯡꯁꯤꯟꯕꯤꯗ꯭ꯔꯦꯅ ꯈꯟꯕꯒꯤ ꯃꯑꯣꯡꯗ ꯑꯗꯨ ꯈꯔ ꯑꯃꯁꯨ ꯑꯗꯨꯝ ꯂꯩꯌꯦ ꯃꯁꯥꯅ ꯆꯥꯔꯝꯕꯁꯦ ꯐꯖꯅ ꯇꯥꯁꯤꯜꯂꯒ ꯃꯥꯅ ꯄꯨꯖꯔꯛꯄ ꯆꯩꯔꯥꯡ ꯑꯃꯗ ꯍꯥꯞꯆꯤꯟꯖꯔꯒ ꯑꯃꯨꯛ ꯄꯨꯔꯒ ꯃꯌꯨꯝꯗ ꯍꯨꯟꯗꯣꯛꯄꯅꯤ ꯈꯪꯗꯦ ꯅꯠꯇ꯭ꯔꯒ ꯃꯐꯝ ꯆꯥꯕ ꯍꯨꯟꯗꯣꯛꯐꯝ ꯑꯃꯣꯠ ꯑꯀꯥꯏ ꯍꯨꯟꯗꯣꯛꯐꯝ ꯃꯐꯝ ꯊꯑꯣꯏꯅ ꯊꯝꯕ ꯃꯐꯝꯗ ꯍꯨꯟꯗꯣꯛꯄꯁꯨ ꯌꯥꯎꯋꯦ ꯑꯗꯣ ꯑꯗꯨꯃꯥꯏꯅ ꯇꯧꯒꯦ ꯍꯥꯏꯕ ꯑꯃ ꯌꯥꯔꯦ ꯅꯠꯇ꯭ꯔꯒꯁꯨ ꯉꯁꯥꯏꯒꯤ ꯑꯩꯈꯣꯏꯅ ꯑꯩ ꯑꯣ ꯉꯁꯥꯏꯒꯤ ꯑꯩꯈꯣꯏꯅ ꯑꯃꯣꯠ ꯑꯀꯥꯏꯕꯁꯦ ꯉꯁꯥꯏꯒꯤ ꯑꯗꯨꯃꯥꯏꯅ ꯑꯗꯨꯝ ꯐꯖꯅ ꯇꯥꯁꯤꯜꯂꯒ ꯃꯐꯝ ꯄꯥꯡꯈꯨꯟ ꯍꯨꯟꯗꯣꯛꯄꯒꯤ ꯃꯍꯨꯠꯇ ꯌꯨꯝ ꯇꯥꯟꯅ ꯄꯨꯖꯔꯛꯑꯒ ꯑꯗꯨꯝ ꯍꯨꯟꯗꯣꯛꯀꯦ ꯍꯥꯏꯕꯁꯨ ꯌꯥꯔꯦ ꯃꯊꯪꯒꯤ ꯃꯃꯥꯡꯒꯤ ꯀꯣꯏꯁꯟꯗꯣ ꯑꯩ ꯀꯥꯎꯈ꯭ꯔꯦ
ꯑꯗꯨꯝ ꯑꯩꯈꯣꯏꯒꯤ ꯍꯥꯏꯗꯤ ꯂꯣꯏꯔ ꯃꯇꯨꯡꯗ ꯂꯩꯗꯅꯀꯣ ꯑꯩꯈꯣꯏ ꯈꯨꯠ ꯁꯥ ꯍꯥꯞꯅꯤꯡꯕ ꯑꯣꯏꯔ ꯇꯥꯔꯒꯁꯨ ꯏꯁꯤꯡ ꯃꯥꯏꯁꯤꯡ ꯐꯖꯅ ꯂꯩꯕ꯭ꯔꯥ ꯀꯃꯥꯏꯅ ꯇꯧꯒꯦ ꯑꯗꯨꯁꯨ ꯍꯥꯏꯐꯦꯠ ꯍꯥꯏꯕꯤꯌꯨ
ꯃꯐꯝꯁꯦ ꯍꯧꯖꯤꯛ ꯍꯧꯖꯤꯛꯀꯤ ꯑꯣꯏꯅꯗꯤ ꯂꯩꯖꯗꯦ ꯑꯗꯨꯅ ꯑꯩꯈꯣꯏꯅ ꯂꯥꯛ ꯄꯤꯅꯤꯡꯕ ꯂꯝ ꯀꯣꯏꯕ ꯃꯈꯩꯗ ꯍꯥꯏꯖꯅꯤꯡꯕꯁꯦ ꯏꯁꯥ ꯏꯁꯥꯅ ꯊꯛꯆꯒꯗꯕ ꯈꯨꯠ ꯁꯥꯕꯒꯤꯕꯨ ꯑꯣꯏꯔꯣ ꯀꯣ ꯂꯤꯛ ꯆꯥꯝꯕꯒꯤꯕꯨ ꯑꯣꯏꯔꯣ ꯏꯁꯤꯡꯁꯦ ꯑꯗꯨꯝ ꯄꯨꯖꯔꯛꯄꯁꯤꯅ ꯈ꯭ꯋꯥꯏꯗꯒꯤ ꯐꯕ꯭ꯔꯅꯗꯤ ꯈꯜꯂꯦ ꯗꯨꯀꯥꯟ ꯀꯩꯀꯥ ꯑꯃꯗꯤꯗꯤ ꯂꯩ ꯒꯅꯤ ꯑꯗꯣ ꯑꯥ ꯆꯤꯡ ꯃꯇꯣꯟꯗꯃꯛꯇꯤ ꯂꯩꯇꯦ ꯆꯤꯡꯈꯣꯡꯗꯗꯤ ꯂꯩꯒꯅꯤ ꯂꯩꯒꯦ ꯍꯥꯏꯔꯒꯁꯨ ꯀꯩꯒꯨꯝꯕ ꯄꯨꯔꯛꯄ ꯀꯥꯎꯋꯦ ꯍꯥꯏꯔꯒꯁꯨ ꯑꯗꯨꯒ ꯆꯤꯡꯈꯣꯡꯃꯛꯇ ꯆꯤꯡ ꯃꯇꯣꯟꯃꯛꯇꯗꯤ ꯑꯗꯨꯒꯤ ꯏꯁꯤꯡ ꯃꯥꯏꯁꯤꯡ ꯈꯨꯠ ꯍꯥꯝꯕ ꯈꯣꯠꯄꯒꯤ ꯏꯁꯤꯡꯗꯤ ꯂꯩꯖꯗꯦ ꯍꯧꯖꯤꯛ ꯐꯥꯎꯒꯤ ꯑꯣꯏꯅꯗꯤ ꯑꯊꯨꯕꯗꯗꯤ ꯍꯥꯄꯛꯅꯕꯗꯤ ꯈꯟꯅꯖꯔꯤ
ꯎꯝꯝ ꯑꯗꯣ ꯑꯩꯁꯦ ꯑꯊꯨꯕꯤꯗ ꯏꯃꯥꯟꯅꯕ ꯈꯔ ꯇꯧꯔꯒ ꯑꯗꯨꯝ ꯆꯥꯛ ꯆꯔꯥ ꯑꯃ ꯆꯥꯁꯤꯔꯥꯅ ꯑꯗꯨꯃꯥꯏꯅ ꯈꯟꯗꯤ ꯈꯟꯗꯦꯕꯀꯣ ꯑꯣ ꯇꯧꯔꯒ ꯇꯧꯕ ꯇꯥꯔꯒꯗꯤ ꯍꯧꯖꯤꯛꯇꯤ ꯑꯃꯨꯛ ꯀꯥꯂꯦꯟ ꯊꯥ ꯑꯣꯏꯕꯅꯤꯅ ꯌꯥꯝꯅ ꯁꯥꯕ ꯃꯇꯝ ꯑꯣꯏꯕꯅꯤꯅ ꯃꯊꯦꯜꯁꯦ ꯑꯗꯣꯝꯗꯒꯤ ꯁꯨꯝ ꯈꯪꯖꯅꯤꯡꯕꯒꯤ ꯍꯪꯕꯅꯤꯀꯣ ꯀꯔꯤ ꯀꯔꯤ ꯃꯊꯦꯜ ꯇꯧꯔꯒꯗꯤ ꯑꯗꯨꯝ ꯈꯤꯇꯪ ꯍꯥꯏꯕꯗꯤ ꯆꯥꯕ ꯌꯥꯕ ꯑꯗꯩ ꯃꯤꯉꯣꯟꯗꯁꯨ ꯅꯨꯡꯉꯥꯏꯕ ꯄꯤꯒꯗꯕꯗꯣ ꯀꯩ ꯀꯩꯅ ꯑꯣꯏꯕ ꯌꯥꯕꯒꯦ ꯍꯥꯏꯕꯤꯌꯨꯅꯤ
ꯃꯊꯦꯜ ꯍꯥꯏꯕꯁꯦ ꯑꯩꯈꯣꯏ ꯃꯅꯤꯄꯨꯔꯒꯤ ꯀꯣꯏꯁꯟ ꯍꯥꯏꯔꯒꯗꯤ ꯌꯦꯟ ꯊꯣꯡꯕꯁꯦ ꯀꯃꯟ ꯑꯃ ꯑꯣꯏꯔꯦ ꯀꯣ ꯃꯤ ꯈꯤꯇꯪ ꯄꯨꯟꯕ ꯂꯥꯡꯕ ꯇꯧꯔꯒꯗꯤ ꯌꯦꯟꯁꯤꯃ ꯀꯃꯟ ꯑꯣꯏꯔꯦ ꯑꯃꯅꯁꯨ ꯑꯃꯅꯁꯨ ꯂꯣꯏꯅ ꯆꯥꯕ ꯑꯗꯨꯅ ꯃꯦꯟ ꯗꯤꯛꯁꯨ ꯑꯣꯏꯕ ꯌꯥꯔꯦ ꯑꯗꯨꯒꯤ ꯃꯊꯛꯇ ꯁꯥꯏꯠꯇ ꯍꯥꯞꯀꯦ ꯍꯥꯏꯔꯒꯗꯤ ꯑꯩꯈꯣꯏꯅ ꯏꯔꯣꯝꯕꯒꯨꯝꯕꯁꯦ ꯍꯥꯞꯄꯗꯤ ꯌꯥꯏ ꯇꯧꯕ ꯑꯗꯨꯕꯨ ꯏꯔꯣꯝꯕꯁꯦ ꯍꯧꯖꯤꯛꯁꯦ ꯌꯥꯝ ꯁꯥꯕꯅꯤꯅ ꯄꯨꯝꯕꯒꯤ ꯆꯥꯡꯁꯦ ꯈꯤꯇꯪ ꯊꯨꯒꯜꯂꯦ ꯑꯗꯨꯅ ꯏꯔꯣꯝꯕꯁꯦ ꯀꯛꯊꯠꯄꯤꯔꯒ ꯑꯩꯈꯣꯏꯅ ꯀꯂꯦꯖꯥꯒꯨꯝꯕ ꯃꯦꯠꯀꯦ ꯍꯥꯏꯕ ꯑꯃ ꯌꯥꯔꯦꯀꯣ ꯃꯀꯟꯒ ꯀꯥꯂꯦꯖꯥꯒ ꯎꯉꯒ ꯇꯧꯔꯒ ꯃꯤꯃꯤ ꯈꯔ ꯍꯥꯞꯄꯒ ꯃꯦꯠꯀꯦ ꯍꯥꯏꯔꯁꯨ ꯌꯥꯔꯦ ꯅꯠꯇ꯭ꯔꯒ ꯖꯁ ꯃꯤꯃꯤ ꯀꯩꯀꯥ ꯌꯥꯎꯗꯕꯤꯗ ꯃꯦꯠꯀꯦ ꯍꯥꯏꯕ ꯑꯃ ꯌꯥꯔꯦ ꯑꯗꯨꯒꯤ ꯃꯊꯛꯇ ꯈꯤꯇꯪ ꯆꯥꯝꯊꯣꯛꯅꯕꯀꯣ ꯊꯥꯎ ꯆꯥꯁꯤꯟꯒꯗꯧꯔꯤꯕꯅꯤꯅ ꯈꯤꯇꯪ ꯆꯥꯝꯊꯣꯛꯅꯕ ꯑꯩꯈꯣꯏꯒꯤ ꯁꯥꯂꯥꯠꯁꯦ ꯊꯕꯤꯅ ꯁꯦꯝꯕ ꯒꯥꯖꯔꯅ ꯁꯦꯝꯕ ꯑꯗꯨ ꯈꯥꯃꯦꯟꯟꯅ ꯁꯦꯝꯕꯤꯒꯤ ꯇꯧꯔꯒ ꯑꯗꯨꯃꯥꯏꯅ ꯌꯥꯝ ꯆꯝꯅ ꯇꯣꯈꯥꯏ ꯅꯣꯈꯥꯏ ꯇꯧꯗ꯭ꯔꯒꯁꯨ ꯄꯤꯁ ꯄꯤꯁ ꯀꯛꯑꯒ ꯑꯗꯨꯃꯥꯏꯅ ꯇꯧꯕ ꯑꯃ ꯌꯥꯔꯦ ꯑꯗꯨꯒ ꯈ꯭ꯋꯥꯏꯗꯒꯤ ꯍꯦꯟꯅ ꯅꯨꯡꯉꯥꯏꯍꯟꯒꯗꯕ ꯍꯥꯏꯔꯒꯗꯤ ꯑꯩꯈꯣꯏꯒꯤ ꯊꯥꯎ ꯊꯨꯝꯁꯦ ꯆꯥꯔ ꯃꯇꯨꯡꯗꯁꯨ ꯉꯁꯥꯏꯒꯤ ꯆꯥꯝꯊꯣꯛꯍꯟꯈ꯭ꯔꯦ ꯍꯥꯏꯔꯒꯁꯨ ꯃꯍꯤ ꯍꯥꯏꯕ ꯄꯣꯠꯁꯦ ꯃꯍꯤ ꯍꯥꯏꯕ ꯄꯣꯠꯁꯤꯃ ꯍꯥꯞꯆꯜꯂꯒꯗꯤ ꯌꯥꯝ ꯅꯨꯡꯉꯥꯏꯒꯅꯤ ꯈꯜꯂꯦ ꯃꯍꯤꯁꯤꯃꯛꯇꯕꯨ ꯌꯥꯝꯗꯤ ꯂꯩꯈ꯭ꯔꯦ ꯑꯗꯣ ꯁꯣꯝꯅ ꯄꯥꯝꯕꯤꯕꯒꯤ ꯃꯇꯨꯡ ꯃꯇꯨꯡꯏꯟꯅ ꯏꯁ꯭ꯄ꯭ꯔꯥꯏꯠꯅ ꯇꯧꯔꯒ ꯁꯦꯝꯕ ꯍꯥꯏꯕ ꯑꯃ ꯌꯥꯔꯅꯤ ꯑꯗꯨꯒ ꯆꯝꯄ꯭ꯔꯥ ꯈꯔ ꯁꯨꯝꯖꯤꯜꯂꯒ ꯑꯗ ꯑꯗꯨꯃꯥꯏꯅ ꯇꯧꯗꯅ ꯃꯍꯤ ꯑꯌꯤꯡꯕꯁꯦ ꯀꯥꯂꯦꯟꯁꯨ ꯑꯣꯏꯕꯅꯤꯅ ꯁꯤꯃꯗꯤ ꯌꯥꯝꯅ ꯗꯔꯀꯥꯔ ꯇꯥꯕ ꯍꯥꯏꯅ ꯈꯜꯂꯦ ꯃꯌꯥꯝꯅ ꯁꯨ ꯌꯥꯝꯅ ꯄꯥꯝꯅꯒꯅꯦꯅ ꯈꯜꯂꯦ ꯑꯩꯒꯤ ꯁꯥꯏꯠꯇꯒꯤ ꯁꯤ ꯍꯥꯏꯖꯒꯦ
ꯑꯗꯨꯒ ꯑꯃꯅ ꯍꯪꯅꯤꯡꯕꯁꯦ ꯑꯩꯈꯣꯏ ꯊꯥꯎ ꯊꯨꯝ ꯀꯩꯀꯩ ꯆꯥꯔꯨꯕꯅꯦ ꯁꯥꯔꯁꯦ ꯑꯗꯨꯝ ꯆꯤꯜ ꯂꯩꯁꯦ ꯀꯩ ꯍꯥꯏꯅꯤ ꯑꯗꯨꯝ ꯍꯩꯅꯗꯕꯣꯏ ꯀꯩꯕꯣꯏ ꯇꯧꯕꯒꯦ ꯊꯛ ꯃꯊꯥꯡ ꯆꯥꯔꯨꯕꯒꯤꯦꯀꯣ ꯑꯗꯨꯃꯥꯏꯅ ꯇꯧꯕꯁꯨ ꯂꯩꯌꯦ ꯑꯗꯨꯀꯥꯟꯗ ꯑꯩꯈꯣꯏꯅ ꯑꯩꯅ ꯍꯪꯖꯅꯤꯡꯕꯁꯦ ꯑꯩꯈꯣꯏꯒꯤ ꯁꯨꯝ ꯄ ꯀ꯭ꯋꯥꯒꯨꯝꯕꯁꯦ ꯄꯨꯔꯒ ꯆꯥꯕꯗ ꯃꯣꯏꯒꯤ ꯍꯧꯖꯤꯛꯀꯥꯟꯗꯤ ꯍꯥꯏꯕꯗꯤ ꯃꯐꯝ ꯃꯐꯝ ꯈꯨꯗꯤꯡꯒꯤ ꯑꯗꯨꯒꯨꯝꯕ ꯆꯥꯕꯤꯒꯅꯨ ꯑꯗꯨꯒꯨꯝꯕ ꯁꯤꯠꯄꯤꯒꯅꯨ ꯍꯥꯏꯕ ꯂꯩꯗꯅꯀꯣ ꯑꯗꯨ ꯆꯪꯕ ꯃꯇꯝꯗ ꯃꯣꯏꯒꯤꯗꯨꯗ ꯁꯦꯟꯅꯔꯤꯕ ꯃꯤ ꯃꯈꯩꯗꯨꯅ ꯑꯦ ꯅꯪ ꯁꯤ ꯄꯨꯁꯤꯟꯒꯅꯨ ꯁꯤ ꯇꯧꯒꯅꯨ ꯑꯗꯨꯝ ꯊꯤꯡꯕ ꯈꯣꯠꯄ ꯂꯩ ꯒꯗ꯭ꯔꯥ ꯑꯗꯨꯃꯁꯨ ꯈꯪꯖꯩ
ꯑ ꯏꯁꯥꯒꯤ ꯀ꯭ꯋꯥ ꯀꯩꯀꯥ ꯆꯥꯕꯩ ꯃꯇꯥꯡꯁꯤꯃ ꯏꯁꯥꯒꯤ ꯆꯍꯤꯗꯣ ꯀꯨꯟꯃꯥꯊꯣꯏ ꯍꯦꯜꯂꯒꯗꯤ ꯑꯗꯨꯝ ꯏꯁꯥꯒꯤ ꯋꯥꯈꯜ ꯈꯟꯕ ꯉꯝꯃꯕꯅꯤꯅ ꯏꯁꯥꯗ ꯔꯤꯛꯁ ꯄꯨꯖꯔꯒ ꯌꯥꯔꯦ ꯁꯤꯗ ꯀꯅꯥꯝꯇꯅ ꯅꯪ ꯁꯤ ꯇꯧꯕ ꯌꯥꯔꯣꯏ ꯁꯤ ꯆꯥꯕ ꯌꯥꯔꯣꯏ ꯍꯥꯏꯕꯒꯤꯗꯤ ꯊꯣꯏꯗꯣꯛꯅ ꯀꯩꯁꯨ ꯂꯩꯖꯗꯦ ꯇꯧꯕꯇꯕꯨ ꯂꯩꯗꯣꯔꯤꯕ ꯀ꯭ꯗꯨꯗꯤ ꯆꯤꯡꯊꯛꯇꯒꯤ ꯆꯥꯕ ꯂꯣꯏ ꯑꯃꯨꯛ ꯀꯨꯝꯊꯔꯒ ꯂꯩꯕ ꯆꯠꯄ ꯈꯣꯠꯄ ꯍꯥꯏꯕꯁꯦ ꯈꯤꯇꯪꯗꯤ ꯐꯔꯛ ꯇꯥꯒꯅꯤ ꯑꯗꯨꯅ ꯑꯩꯕꯨ ꯍꯥꯏꯖꯧ ꯍꯥꯏꯔꯒꯗꯤ ꯑꯩꯈꯣꯏꯅ ꯆꯤꯡꯁꯤ ꯀꯥꯕ ꯍꯧꯗ꯭ꯔꯤꯉꯩꯗ ꯑꯩꯈꯣꯏ ꯄꯥꯔꯇꯤꯁꯤꯅ ꯍꯥꯟꯅ ꯀ꯭ꯋꯥꯁꯦ ꯂꯩꯁꯤꯟꯕꯤꯔꯒ ꯗ ꯑꯗꯨꯝ ꯆꯤꯡꯁꯦ ꯀꯥꯕ ꯃꯇꯝꯗ ꯄꯨꯈꯠꯄꯤꯈ꯭ꯔꯒ ꯑꯗꯨꯃꯥꯏꯅ ꯇꯧꯔꯒ ꯆꯥꯕꯤꯔꯒꯗꯤ ꯌꯥꯝꯅ ꯍꯦꯟꯅ ꯈꯨꯗꯣꯡ ꯆꯥꯒꯗ꯭ꯔꯥꯅ ꯈꯟꯖꯩ ꯁꯤꯕꯨꯗꯤ ꯁꯣꯝꯅ ꯆꯠꯄꯤꯒꯗꯧꯔꯤꯕ ꯃꯌꯥꯝꯗꯨꯒꯤ ꯋꯥꯈꯜꯂꯣꯟ ꯑꯃꯁꯨ ꯗꯔꯀꯥꯔ ꯇꯥꯔꯦ ꯀꯣꯟꯅ ꯑꯗꯨꯝ ꯂꯩꯔꯁꯦ ꯍꯥꯏꯅꯕ ꯑꯣꯏꯔꯒꯗꯤ ꯐꯔꯦ ꯅꯠꯇ꯭ꯔꯒꯗꯤ ꯑꯃꯅ ꯈꯛꯇꯪ ꯆꯠꯀꯗꯕ ꯑꯣꯏꯔꯗꯤ ꯁꯣꯏꯗꯅ ꯇꯜꯂꯦ ꯈꯣꯠꯂꯦ ꯍꯥꯏꯅꯔꯛꯀꯅꯤ ꯃꯔꯝꯗꯤ ꯆꯤꯡꯈꯣꯡꯗꯒꯤꯅ ꯆꯤꯡ ꯃꯊꯛꯄꯨ ꯀꯥꯕ ꯍꯥꯏꯕꯁꯦ ꯑꯔꯥꯏꯕ ꯊꯕꯛꯇꯤ ꯅꯠꯇꯦ ꯍꯥꯏꯖꯔꯤꯕ ꯑꯗꯨꯅ ꯂꯩꯔꯒ ꯄꯨꯈꯤꯕꯅꯗꯤ ꯈ꯭ꯋꯥꯏꯗꯒꯤ ꯐꯩ ꯍꯥꯏꯅ ꯈꯟꯖꯩ
ꯎꯝ ꯌꯥꯝꯅ ꯅꯨꯡꯉꯥꯏꯖꯔ ꯑꯗꯣꯝꯅ ꯌꯥꯝꯅ ꯃꯔꯤꯛ ꯆꯨꯝꯕ ꯋꯥꯍꯪꯒꯤ ꯄꯥꯎꯈꯨꯝ ꯃꯌꯥꯝ ꯑꯃ ꯄꯤꯕꯤꯕꯒꯤꯗ ꯃꯛꯇ ꯑꯗꯣꯝꯕꯨꯨꯛ ꯍꯟꯅ ꯍꯟꯅ ꯊꯥꯒꯠꯆꯔꯤ ꯑꯗꯨꯗꯤ ꯊꯝꯖꯔꯒꯦ
ꯍꯣꯏ ꯍꯣꯏ꯫